ꯑ
ꯆꯥꯛ ꯆꯥꯔꯕꯣ
ꯆꯔꯦ ꯆꯔꯦ ꯅꯪꯗꯤ ꯆꯥꯔꯕꯣ
ꯆꯥꯔꯦ ꯀꯩ ꯌꯦꯟꯁꯥꯡ ꯆꯥꯒꯦ
ꯀꯥꯡꯁꯣꯏ ꯊꯣꯡꯉꯦ ꯀꯥꯡꯁꯣꯏ ꯅꯪ ꯀꯩ ꯇꯝꯃꯤꯅꯣ
ꯁꯨꯝ ꯂꯩꯔꯝꯃꯤ ꯅꯪꯗꯤ
ꯂꯩꯔꯝꯃꯤ ꯅꯪ ꯐꯤ ꯁꯥꯥꯗ꯭ꯔꯕꯣ
ꯐꯤ ꯁꯥꯏ ꯐꯤ ꯑꯁ ꯑꯩꯈꯣꯏꯒꯤ ꯀꯩꯅꯣ ꯐꯅꯦꯛꯇꯣ ꯐꯅꯦꯛ ꯁꯥꯔꯒ ꯐꯅꯦꯛ ꯇꯔꯥꯃꯨꯛ ꯁꯥꯔꯒ ꯄꯩꯁꯥ ꯂꯦꯝꯗꯕꯗꯩ ꯋꯥꯡꯈꯩ ꯁꯥꯒꯦꯅ ꯈꯜꯂꯤ
ꯀꯩ ꯃꯆꯨ ꯁꯥꯗꯩꯕ
ꯋꯥꯡꯈꯩ ꯋꯥꯡꯈꯩꯗꯁꯨ ꯃꯆꯨ ꯂꯩꯕ꯭ꯔꯣ
ꯑꯗꯨ ꯃꯄꯥꯟꯗꯣ
ꯃꯄꯥꯟꯁꯦ ꯃꯄꯥꯟ ꯑꯅꯤ ꯑꯍꯨꯝ ꯍꯥꯞꯄꯅꯤ ꯃꯆꯨ ꯃꯦꯔꯨꯟ ꯑꯃ ꯍꯥꯞꯄꯅꯤꯀꯣ
ꯎꯝ
ꯑꯗꯨꯗꯨꯒ ꯑꯇꯩꯅ ꯄꯤꯡ ꯈꯔ ꯍꯥꯞ ꯕ꯭ꯂꯦꯛ ꯈꯔ ꯍꯥꯞꯇꯧꯔꯒ ꯇꯔꯥꯇꯨꯛꯃꯨꯛ ꯍꯧꯔꯒ ꯌꯦꯡꯉꯅꯤ ꯑꯗ ꯑꯃꯨꯛ ꯁꯤꯠꯇ꯭ꯔꯒꯅ ꯐꯅꯦꯛ ꯑꯃꯨꯛ ꯁꯥꯔꯅꯤ
ꯅꯤꯌꯣꯟ ꯍꯥꯞꯄꯣ ꯅꯤꯌꯣꯟ ꯂꯣꯏ ꯍꯥꯞꯄꯨꯅꯣ ꯕ꯭ꯂꯦꯛꯁꯤ ꯀꯌꯥ ꯄꯥꯝꯅꯗ꯭ꯔꯕꯅꯤ ꯃꯤꯅ
ꯍꯣꯏ ꯂꯥꯏ ꯈꯣꯏꯔꯝꯕꯗ ꯏꯟꯕ ꯍꯤ ꯐꯤꯗꯣ
ꯎꯝ
ꯑꯃ ꯊꯥꯡꯖꯤꯡꯇꯪꯈꯥꯏ ꯍꯥꯏꯗꯥꯏꯅꯦ
ꯊꯖꯤꯡ ꯇꯪꯈꯥꯏ ꯍꯥꯏꯗꯤ ꯀꯩꯅꯣ
ꯑꯃ ꯂꯩ ꯁꯥꯠꯇꯕꯤꯗ ꯐ ꯐꯤ ꯃꯄꯥꯟꯗ ꯄꯤꯛꯅ ꯍꯛꯑꯒ ꯀꯥꯈꯠꯂꯛꯄꯤꯗꯣ
ꯎ ꯑꯩ ꯈꯪꯗꯤꯌꯦ
ꯑꯗꯨꯒꯤꯗꯨꯗ
ꯑꯃ ꯑꯃ ꯀꯩꯅꯣꯗꯣ ꯒ꯭ꯔꯦ ꯂꯥꯏꯠ ꯑꯃ ꯅꯤꯌꯣꯟ ꯀꯂꯔꯗꯣ ꯈꯪꯕ꯭ꯔꯥ
ꯑꯥ
ꯑꯗꯨꯗꯨꯁꯨ ꯃꯤ ꯌꯥꯝꯌꯥꯝ ꯉꯧꯊꯣꯛꯄꯩ ꯇꯥꯏꯞ ꯇꯧꯋꯦꯉꯣ
ꯑꯗꯨꯅꯦ ꯐꯖꯩꯌꯦ ꯑꯗꯨꯗꯣ ꯑꯗꯨꯗ ꯑꯃꯨꯛ ꯎꯒꯤ ꯇꯥꯏꯞꯇꯒ ꯃꯆꯥ ꯑꯃ ꯀꯥꯈꯠꯂꯒ ꯕꯣꯔꯗꯔꯗꯤ ꯅꯠꯇꯕꯤꯗ ꯃꯄꯥꯟ ꯃꯄꯥꯟꯗ ꯅꯥꯝꯃꯀꯣꯠꯄꯤ ꯇꯥꯏꯞꯇ ꯂꯩꯕꯗꯣ
ꯑꯥ ꯑꯥ ꯑꯥ
ꯑꯗꯨꯗꯣ ꯌꯥꯝ ꯐꯖꯩ ꯍꯥꯏꯕ ꯑꯩꯈꯣꯏꯁꯤ ꯑꯍꯟ ꯑꯃ ꯏꯜꯂꯦꯕ ꯑꯗꯨꯒꯨꯝꯕ ꯑꯗꯒꯤ ꯂꯥꯏ ꯈꯣꯏꯔꯝꯕꯗ ꯑꯍꯟꯅ ꯏꯟꯕꯗꯣ ꯀꯩꯝꯇ ꯃꯆꯨ ꯀꯩꯅꯣ ꯇꯧꯗꯣ ꯂꯩ ꯁꯥꯠꯇꯕꯤꯗ ꯑꯗꯨꯨꯒꯨꯝ ꯁꯥꯒꯦꯅ ꯈꯜꯂꯦ ꯑꯩ ꯐꯅꯦꯛ ꯇꯔꯥ ꯁꯥꯕꯗ ꯄꯩꯁꯥ ꯂꯦꯝꯗ꯭ꯔꯦꯕ
ꯑꯃꯅꯦ ꯀꯂꯔ ꯌꯥꯝ ꯀꯩꯅꯣ ꯌꯥꯝ ꯊꯤꯅ ꯍꯥꯏꯗꯤ ꯉꯧꯕ ꯃꯤꯅꯗꯤ ꯌꯥꯝ ꯊꯤꯅ ꯃꯁꯥ ꯅꯥꯟꯅ ꯐꯖꯩ
ꯐꯖꯕꯅꯤ ꯑꯃ ꯀꯣꯏꯕ ꯆꯠꯄꯗꯒ ꯀꯣꯏꯕ ꯆꯠꯄ ꯍꯥꯏꯗꯤ ꯂꯥꯏ ꯈꯣꯏꯔꯝꯕꯒꯨꯝꯕ ꯆꯠꯄꯗꯣ
ꯎꯝ
ꯑꯗꯨꯒꯨꯝꯕ ꯍꯥꯏꯗꯤ ꯄꯣꯡꯇꯛ ꯇꯥꯕꯗꯣ
ꯎꯝ
ꯋꯥꯡꯈꯩꯗ ꯄꯣꯡꯇꯛ ꯇꯥꯕꯗꯣ ꯑꯗꯨꯒꯨꯝꯕ ꯌꯥꯝ ꯏꯟꯅꯔꯦ ꯍꯥꯏꯕ ꯑꯃꯨꯛ ꯔꯥꯅꯤꯅ ꯑꯃꯨꯛ ꯁꯨꯔ ꯁꯨꯔꯒ ꯃꯨꯁꯜꯂꯛꯑꯦꯅ ꯂꯩꯗꯅ
ꯎꯝ ꯑꯩꯁꯨ ꯑꯩ ꯐꯅꯦꯛ ꯃꯄ ꯀꯣꯜꯀꯗꯕ ꯑꯅꯤꯒ ꯇꯪꯈꯥꯏ ꯋꯥꯠꯂꯤꯕ ꯍꯥꯄꯦꯕ ꯐꯤ ꯑꯍꯨꯝꯗꯨꯁꯨ ꯀꯥꯎꯗ ꯁꯥꯗꯣꯏꯅꯦꯕ ꯑꯃ ꯀꯕꯣꯛ ꯑꯃꯃ ꯋꯥꯒ ꯌꯥꯝ
ꯃꯆꯥ ꯃꯆꯥ ꯆꯥꯏꯕꯗꯣ
ꯃꯀꯨꯞ ꯃꯥꯀꯨꯞ ꯑꯃꯥ ꯆꯥꯏꯕꯗꯣ
ꯑꯥ ꯑꯥ
ꯇꯥꯒꯦ ꯊꯥꯒꯦ ꯇꯧꯅꯦꯦ ꯑꯗꯨ ꯁꯥ ꯂꯣꯏꯕ꯭ꯔꯥ ꯀꯩꯅꯣꯒꯤ ꯑꯩꯈꯣꯏ ꯑꯩꯈꯣꯏ ꯀꯩꯅꯣꯒꯤ ꯑꯩꯈꯣꯏ ꯑꯩꯈꯣꯏ ꯀꯩꯅꯣ ꯑꯣꯏꯒꯤ ꯃꯕꯣꯛ ꯍꯣꯏꯒꯤꯅꯦ ꯃꯣꯏ ꯃꯆꯥꯅꯨꯄꯥꯒꯤ ꯈꯨꯗꯩ ꯁꯥꯍꯧꯅꯦ
ꯅꯩꯔꯦ ꯀꯩꯅꯣ ꯑꯗꯨꯗꯤ ꯁꯤꯡꯉꯛꯄꯅꯤꯅ ꯑꯗꯨꯝ ꯄꯩꯁꯥꯗꯤ ꯐꯖꯅ ꯅꯨꯡꯉꯥꯏꯔꯅꯤ
ꯎꯝ ꯍꯣꯏꯗꯣꯗ ꯌꯥꯝ ꯆꯥꯎꯋꯦ
ꯑꯣ
ꯑꯃ ꯈꯨꯗꯩꯩ ꯑꯃꯥ ꯆꯟꯗꯣꯜ ꯃꯆꯨꯗꯣ
ꯑꯣ ꯌꯥꯝ ꯁꯥꯟꯅꯕꯅꯦ ꯑꯗꯨ ꯆꯩꯔꯥꯎꯕꯗ ꯄꯨꯕꯩ
ꯍꯣꯏ ꯍꯣꯏ ꯑꯗꯨꯗꯨ ꯃ ꯉꯥꯛꯇꯪ ꯁꯥꯕꯤꯌꯣ ꯑꯩꯅꯦ
ꯀꯨꯏꯔꯣꯏꯗꯣꯏ ꯑꯗꯨꯗꯤ ꯃꯄꯥꯟ ꯀꯣꯠꯄꯤꯅꯠꯇꯦ ꯇꯅꯤꯅ
ꯑꯗꯨꯁꯨ ꯍ ꯅꯣꯡ ꯑꯩꯅ ꯐꯖꯅ ꯁꯥꯔꯅꯤ ꯅꯣꯡꯃꯗ ꯈꯨꯗꯦꯝꯗꯤ ꯑꯗꯨꯝ ꯐꯪꯅꯤ ꯑꯩ ꯑꯗꯨꯗ ꯐꯦꯟꯕꯗꯣ ꯄꯁ ꯉꯥꯃꯨꯛ ꯀꯥꯞꯐꯦꯦꯗꯅ
ꯑ
ꯑꯁꯅꯥ ꯐꯦꯝꯃꯩꯅ ꯁꯤꯟ ꯁꯨꯅ ꯀꯥꯕꯅꯦꯕ ꯀꯥꯕ ꯋꯥꯗꯤ
ꯀꯥꯕꯅꯤ ꯃꯥꯗꯤ ꯂꯪꯗꯣ ꯈꯔ ꯈꯔ ꯄꯧꯕꯅꯤꯅ ꯎꯝ ꯑꯩꯈꯣꯏ ꯁꯤꯒꯤ ꯑꯦꯄꯜ ꯐꯥꯝꯃꯅ ꯏꯟꯁꯇꯥꯗꯝ ꯊꯒꯕꯗꯣ
ꯑ ꯑꯗꯨ ꯊꯤꯠꯆꯟꯂꯦ ꯍꯥꯏꯌꯦ
ꯑꯗꯨꯗꯣ ꯆꯤꯛꯄꯗꯤ ꯌꯥꯝ ꯆꯤꯛꯑꯦꯌꯦ ꯂꯥꯛꯑꯣꯒꯤ ꯇꯥꯍꯣꯏ ꯇꯧꯔꯒꯣ
ꯇꯤꯀꯦꯠ ꯀꯌꯥꯅꯣ
ꯇꯤꯀꯦꯠ ꯂꯧꯔꯝ ꯂꯧꯗꯕꯅꯦꯍꯦ ꯃꯤꯒꯤ ꯐꯥꯝꯅꯤ
ꯑꯣ ꯑꯗꯨꯗꯣ ꯀꯩꯅꯣ ꯇꯧꯕ꯭ꯔꯕ ꯑꯩꯅ ꯑꯩꯌꯥꯝ ꯆꯠꯅꯤꯡꯉꯦꯕꯀꯣ ꯑ ꯃꯦ ꯔꯣꯗꯤ ꯀꯌꯥꯌꯥꯝ ꯆꯪꯒꯦ ꯃꯥ
ꯃꯦ ꯔꯣꯒꯤ ꯈꯔꯗꯤ ꯆꯪꯉꯦ
ꯀꯥꯏ ꯀꯥꯏꯕꯣꯏ
ꯆꯪꯕꯁꯦ ꯗꯤ ꯑꯦꯝ ꯀꯣꯂꯦꯖꯀꯤ ꯆꯪꯉꯛꯄꯗꯣ
ꯑꯥ
ꯑꯗꯨꯃꯥꯏꯅ ꯑꯣꯏꯒꯗ꯭ꯔꯣ ꯈꯪꯗꯌꯦ
ꯑꯗꯨ ꯗꯤ ꯋꯥꯗꯤ ꯋꯥꯔꯦ
ꯍꯥꯥ
ꯑꯗꯨꯗꯤ ꯋꯥꯔꯦꯀꯣ ꯑꯩ ꯋꯥꯈꯜꯗꯅꯦ
ꯑꯥ
ꯑ
ꯑꯃ ꯑꯩꯈꯣꯏ ꯁ꯭ꯋꯥꯏꯗꯒꯤꯨꯡ ꯑꯩꯈꯣꯏ ꯁ꯭ꯋꯥꯏꯗꯒꯤ ꯄꯨꯡ ꯑꯅꯤ ꯁ꯭ꯋꯥꯏꯗꯒꯤ ꯊꯣꯛꯂꯛꯑꯒ ꯑꯃ ꯇꯥꯂꯛ ꯁꯟꯗ꯭ ꯋꯥꯏꯔꯝꯗꯣ
ꯍꯣꯏ ꯍꯣꯏ
ꯑꯗꯥꯏꯗ ꯂꯩꯅꯤꯡ ꯍꯥꯏꯕꯗꯣ ꯂꯝ ꯂꯥꯞꯄꯅꯤꯅ
ꯑꯗꯨꯗꯤ ꯑꯗꯣ ꯃꯤꯗꯤ ꯄꯪꯂꯩꯗ ꯂꯩꯆꯩꯗꯕ꯭ꯔꯣ ꯈꯪꯗꯦ ꯍꯥꯏꯕ
ꯑꯥꯎ ꯑꯗꯨꯖꯤꯄꯗꯤ ꯍꯣꯏ ꯀꯦꯝ ꯄꯕꯨ ꯗꯤ ꯍꯧꯖꯤꯛꯇꯤ ꯑꯃꯨꯛ ꯄꯨꯡ ꯃꯉꯥ ꯃꯈꯥꯏ ꯁ꯭ꯋꯥꯏꯗ ꯃꯃꯝꯗꯥꯏꯅꯦ ꯍꯧꯖꯤꯛꯁꯦ
ꯄꯥꯡꯝꯕꯟ
ꯑꯣ ꯍꯣꯏ ꯊꯤꯌꯥꯝꯡꯊꯥꯡꯗꯒꯤ ꯄꯨꯡ ꯑꯉꯣꯟꯩꯅ ꯂꯩꯅꯤꯡꯉꯤ ꯃꯇꯝꯁꯤꯗꯤ ꯄꯨꯡ ꯃꯔꯤ ꯃꯔꯤ ꯃꯈꯥꯏ ꯇꯥꯏ
ꯌꯥꯝꯅꯒ ꯏꯪ ꯏꯪ ꯂꯥꯎꯊꯔꯛꯄ ꯃꯄꯥꯗꯣ
ꯑ ꯑꯧ ꯑꯧ ꯑꯗꯨꯗ ꯑꯗꯣ ꯑꯩꯈꯣꯏꯅ ꯂꯩꯕ ꯀꯥ ꯅꯨꯡꯁꯥ ꯁꯥꯕ ꯃꯇꯝ ꯌꯥꯎꯔꯅꯤ ꯇꯥꯗ ꯆꯠꯄ ꯆꯠꯄ ꯐꯖꯅꯤꯌꯦ
ꯐꯖꯅꯤ ꯆꯥꯅꯕꯒ ꯀꯩ ꯂꯣꯏ ꯁꯦꯝꯃꯒ ꯄꯨꯔꯒ-
ꯑꯥ ꯂꯣ ꯕꯖꯦꯠꯇ ꯁꯤꯟꯕ ꯑꯩꯈꯣꯏꯅ ꯀꯩꯅꯣ ꯇꯨꯔ ꯆꯠꯄꯒꯤ ꯇꯥꯏꯄꯇꯣ ꯑꯗꯨꯒꯤ ꯇꯥꯏꯄꯅꯦ ꯑꯝꯅ ꯑꯃꯃꯝ ꯑꯃꯃꯝ ꯑꯗꯨꯝ ꯍꯧꯅꯔꯛꯄ ꯑꯗꯨꯝ ꯌꯥꯕꯗꯨ
ꯑꯗꯣ ꯑꯩꯈꯣꯏꯅꯤ ꯑꯗꯨ ꯆꯠꯁꯦ ꯍꯥꯏꯔꯒ ꯂꯩꯇ꯭ꯔꯥ ꯑꯥ ꯅꯉꯔꯥꯡ ꯅꯍꯥꯟ ꯉꯔꯥꯡ ꯅꯍꯥꯟꯇ ꯀ꯭ꯂꯥꯁ ꯑꯦꯠ ꯅꯥꯢꯟ ꯀꯥꯕ ꯑꯉꯥꯡꯗꯤ ꯏꯕꯦꯝꯃ ꯑꯥ ꯕꯦꯒꯤ ꯖꯤꯟꯁꯀ ꯁꯦꯠꯇꯅ ꯐꯨꯔꯤꯠꯀ ꯂꯤꯠꯇꯅ ꯀꯣꯏꯕ ꯆꯠꯍꯧꯔꯦ ꯑꯩꯅ ꯂꯪ ꯂꯩ ꯆꯠꯄꯗ
ꯑꯩꯈꯣꯏꯅꯅꯦ ꯄꯩꯁꯥ ꯅꯨꯡꯁꯥꯥꯁꯦ ꯂꯩꯇꯕ ꯑꯍꯝ ꯃꯤꯑꯣꯢꯕ
ꯃꯃꯠ ꯀꯥꯥꯛꯊꯣꯔꯛ ꯇ ꯉꯥꯏꯔꯤ ꯑ ꯀꯩꯅꯣ ꯅꯩꯍꯧꯔꯦ ꯄꯨꯔꯥ ꯎꯝ ꯎꯝ
ꯁꯥꯟꯅꯔꯅꯤ ꯌꯦꯡꯉꯣ
ꯑꯦꯗꯃꯤꯁꯟꯒꯤ ꯃꯊꯥ ꯁꯥ ꯑꯦꯗꯃꯤꯁꯟ ꯑꯦꯗꯃꯤꯁꯟ ꯍꯟꯗꯛꯇꯤ ꯈꯔ ꯈꯔꯗꯤ ꯑꯗꯨꯝ ꯍꯦꯟꯒꯠꯇꯥꯏꯅꯦ
ꯈꯪꯗꯦ ꯑꯗꯨ ꯑꯦꯗꯃꯤꯁꯟꯒꯤ ꯂꯥꯛꯑꯅꯤ ꯂꯥꯏꯔꯤꯛ ꯑꯗꯒꯤ ꯂꯥꯏꯔꯤꯛ ꯂꯩꯕꯒꯤ ꯂꯥꯛꯑꯅꯤ ꯅꯣꯠꯕꯨꯛ ꯀꯩꯀꯥ ꯅꯣꯠꯕꯨꯛ ꯐꯧ ꯂꯩꯕ ꯉꯝꯗꯗꯅ ꯑꯃꯗ ꯄꯪꯏ ꯏꯁꯟꯕꯗꯣ
ꯑꯗꯨꯅꯦ ꯑꯩ ꯍꯟꯗꯛꯇꯤ ꯑꯩ ꯅꯍꯥꯟꯅ ꯂꯩꯍꯧꯕ ꯅꯣꯠꯕꯨꯛꯇꯣ
ꯑꯥ
ꯑꯗꯨ ꯑꯗꯨꯗꯨꯅ ꯑꯗꯨ ꯌꯥꯝ ꯊꯥꯏ ꯑꯗꯨ ꯑꯣꯏ ꯄꯨꯔꯅꯤ ꯑꯗꯨꯗꯣ ꯗꯔꯖꯟ ꯂꯧꯒꯦ ꯍꯥꯏꯔꯗꯤ ꯃꯔꯤ ꯃꯉꯥ ꯂꯧꯔꯗꯤ ꯕꯣꯏ ꯍꯥꯞꯄꯦ ꯍꯥꯏꯕꯅꯦꯕ
ꯎꯝ
ꯕꯣꯏ ꯍꯥꯞꯄꯕꯅꯤꯅ ꯑꯗꯨ ꯍꯥꯏꯗꯤ ꯂꯨꯄꯥ ꯆꯥꯝꯃ ꯂꯨꯄꯥ ꯆꯥꯝꯃ ꯆꯅꯤ ꯀꯥꯟꯅꯔꯛꯀꯗꯣꯏꯅꯤꯗꯅ ꯃꯣꯏ ꯄꯨꯂꯞ ꯌꯣꯟꯕꯅꯤꯅ ꯑꯗꯨꯅ ꯑꯩ ꯃꯊꯪꯗꯩꯗꯤ ꯑꯗꯨꯝ ꯄꯨꯂꯞ ꯀꯛꯑꯅꯤ ꯍꯥꯏꯔꯅꯤ
ꯑꯧ ꯅꯪ ꯀꯛꯑꯝꯗꯥꯢꯗ ꯑꯝꯇ ꯍꯥꯏꯔꯝꯃꯣ ꯑꯩ ꯄꯩꯁꯥ ꯂꯩꯕꯩ ꯇꯥꯏꯃꯤꯡ ꯊꯣꯛꯑꯗꯤ ꯑꯩꯁꯨ ꯑꯃꯇꯪ ꯂꯩꯒꯦ ꯃꯌꯥꯝꯗꯨꯗꯤ ꯉꯝꯃꯣꯏ ꯑꯃꯇꯪ
ꯂꯩꯌꯣ ꯂꯩꯌꯣ ꯂꯨꯄꯥ ꯋꯥꯟ ꯐꯤꯐꯇꯤ ꯄꯤꯕꯗꯣ ꯄꯦꯁ ꯊ꯭ꯔꯤ ꯍꯟꯗ꯭ꯔꯦꯠꯂꯣ ꯊ꯭ꯔꯤ ꯍꯟꯗ꯭ꯔꯦꯠ ꯍꯥꯜꯂꯦ ꯎꯝ ꯌꯥꯏꯌꯦ ꯄꯦꯄꯔꯁꯨ ꯌꯥꯝ ꯐꯠꯇꯕꯗꯣ ꯑꯣꯏꯗꯦꯕꯀꯣ
ꯑ ꯃꯣꯏꯗꯨ ꯕꯤꯖꯅꯦꯁ ꯑꯍꯥꯟꯕ ꯑꯣꯏꯕꯩꯅꯦ
ꯕꯤꯖꯤꯅꯦꯁ ꯑꯍꯥꯟꯕꯁꯨ ꯑꯣꯏꯕ ꯑꯗꯨꯒ ꯃꯥꯒꯤ ꯑꯩꯈꯣꯏꯗ ꯄꯤꯔꯛꯏꯕ ꯁꯤꯖꯤꯟꯅꯔꯤ ꯄꯦꯄꯔꯗꯣ ꯌꯥꯝ ꯇꯥꯡꯕ ꯄꯦꯄꯔ ꯅꯠ ꯇꯦꯕ
ꯎꯝ
ꯑꯃ ꯕꯖꯥꯔꯗ ꯕꯣꯏ ꯌꯣꯟꯕꯅ ꯄꯨꯂꯞ ꯄꯨꯂꯞ ꯌꯣꯟꯕꯗꯣ ꯈꯪꯕ꯭ꯔꯥ ꯊꯕ ꯄꯥꯛꯄ ꯑꯆꯧꯕꯥꯗꯣ ꯑꯗꯨꯗꯨꯅꯦ ꯍꯥꯏꯕ ꯑꯗꯩ ꯀꯛꯊꯠꯂ ꯁꯦꯝꯃꯤꯅꯦ ꯍꯥꯏꯕ
ꯑꯩꯗꯤ ꯑꯄꯥ ꯐꯥꯝꯗ ꯌꯥꯝ ꯆꯪꯅꯤꯡꯉꯦ
ꯑꯩꯁꯨ ꯆꯠꯅꯤꯡꯉꯦ ꯑꯩꯈꯣꯏ ꯅꯛꯈ꯭ꯔꯕꯁꯦ ꯆꯠꯀꯦ ꯈꯜꯂꯤꯉꯩꯗ ꯑꯗꯨꯝ ꯂꯣꯏꯁꯤꯟꯈꯤꯗꯣꯔꯦ
ꯊꯥꯅꯕ ꯀꯥꯔꯄꯦꯠꯀꯨꯝꯕ ꯐꯛꯀꯨꯝꯕꯁ ꯅꯪꯅ ꯄꯨꯔꯛ ꯇꯥꯕ ꯑꯅꯛꯄ ꯍꯥꯏꯕꯗꯨ ꯊꯣꯛꯑꯦ
ꯂꯥꯛꯀꯦꯕꯨ ꯍꯥꯏꯔꯗꯤ ꯑꯩꯅ ꯌꯥꯕꯈꯩ ꯂꯣꯏ ꯄꯨꯔꯛꯀꯦ ꯒꯥꯔꯤꯗ ꯂꯣꯏ ꯍꯟꯊꯔꯛꯀꯦ
ꯑꯥꯎ ꯑꯁ ꯑꯩꯗꯤ ꯆꯠꯅꯤꯪꯏ ꯑꯗꯨ ꯌꯥꯝꯅ
ꯅꯨꯡꯊꯤ ꯅꯨꯡꯃꯪꯕꯒ ꯑꯣꯏꯔꯗꯤ ꯅꯨꯡꯉꯥꯏꯗꯧꯅꯤ
ꯐꯣꯇꯣꯗ ꯐꯖꯅꯔꯨꯏ ꯑꯗꯨꯝ ꯊꯤꯃꯪꯉꯗꯤ
ꯍꯣꯏꯅꯦ ꯑꯗꯨꯕꯨꯗꯤ ꯑꯥꯏꯐꯣꯟ ꯑꯣꯏꯔꯗꯤ ꯐꯕ
ꯅꯣꯡ ꯆ ꯅꯉꯥꯏ ꯃꯅꯦ ꯑꯩ ꯅꯍꯥꯟ ꯅꯣꯡ ꯆꯣꯠꯂꯨꯕꯗꯣ ꯊꯤ ꯅꯨꯪꯉꯥꯏ
ꯅꯨꯡꯉꯥꯏꯔꯦ ꯅꯨꯡꯉꯥꯏꯔꯦ ꯌꯥꯝ ꯅꯨꯡꯉꯥꯏꯔꯦ
ꯑ ꯀꯩꯅꯣꯒ ꯊꯥꯔꯕ ꯍꯧꯖꯤꯛꯇꯤ ꯇꯔꯕꯨꯁ ꯅꯠꯇꯗꯅꯦ ꯇꯔꯕꯨꯁ ꯈꯔ ꯈꯜꯂꯄ ꯑꯗꯒꯤꯗꯤ ꯑ ꯗꯨꯀꯥꯟꯒꯤꯗꯣ ꯍꯥꯏꯗꯤ ꯃꯌꯥꯡꯗꯒꯤꯅꯦ ꯑ ꯍꯥꯏꯗꯤ ꯌꯥꯝꯅꯗꯤ ꯅ ꯀꯕ ꯁꯨꯝ ꯁꯦꯡꯒꯨꯝꯕꯥ ꯀꯣꯝꯂꯥꯗꯤ ꯈꯥꯕꯅꯤ ꯕ ꯍꯥꯎꯇꯥꯕꯅꯤ ꯁꯦꯡ꯭ꯔ ꯑꯪꯒꯨꯔꯒꯤ ꯇꯥꯝꯗ ꯈꯤꯇꯪꯇꯪ ꯐ ꯍ ꯐ
ꯂꯤꯒꯤ ꯄꯣꯂꯥꯡꯗꯨꯗꯒ ꯍꯥꯞꯄꯕ
ꯑꯥꯎ
ꯑꯗꯩ ꯍꯦꯡꯀꯤ ꯈꯔ ꯐꯖꯕ ꯊ ꯊꯥꯖꯤꯜꯂꯕ ꯃꯈꯥꯗ
ꯀꯗꯔꯁꯟ ꯅꯝꯗ
ꯑꯗꯒꯤ ꯀꯩꯅꯣꯁꯨ ꯌꯥꯎꯕꯅꯤ ꯑꯗꯒꯤ ꯆꯥꯛ ꯃꯅꯠꯇ꯭ꯔꯁꯨꯨꯄꯥ ꯎꯝ
ꯄꯨꯡ ꯀꯌꯥ ꯆꯠꯇꯣꯏꯅꯣ ꯍꯪꯉꯣ
ꯁꯦꯝ ꯑꯃꯁꯁꯨꯣ
ꯄꯨꯨꯡꯉꯦꯁꯁꯨꯅ ꯍꯪꯉꯣꯕꯕꯥ
ꯆꯥꯛ ꯇꯣ ꯇꯥꯇ꯭ꯔꯣ
ꯑꯩ ꯃꯐꯦꯟ ꯍꯥꯏꯕꯣ ꯈꯤꯇꯪ ꯋꯥꯂꯤꯕꯅꯦꯕ ꯀꯣꯟꯁꯤ ꯇꯥꯗꯧꯕ ꯈꯤꯇꯪ ꯋꯥꯠꯂꯤꯕꯅꯦꯕ ꯑꯗꯨ ꯑꯣꯏꯗꯤ ꯌꯥꯅꯤ ꯅꯣꯏꯔꯥꯡ ꯐꯤ ꯃꯔꯤ ꯃꯉꯥ ꯍꯥꯏꯌ ꯍꯣꯏ
ꯏꯃꯥ ꯆꯥꯛꯇꫭ
ꯑꯥ
ꯆꯨꯝꯅꯒꯤ ꯅꯣꯔꯃꯦꯜ ꯒꯥꯇꯤ ꯆꯥꯅꯤꯡꯗꯕꯅꯦꯕ ꯃꯄꯥꯟ ꯊꯣꯛꯂꯛꯑꯀꯥꯟꯗ
ꯑ ꯆꯥꯏꯏꯪꯗꯝ
ꯑꯗꯨꯅ ꯐꯥꯔꯠ ꯔꯥꯏꯀꯤ ꯆꯗꯔꯥꯁꯨ ꯁꯦꯝꯃꯒ ꯀꯣ ꯌꯦꯔꯨꯝ ꯀꯧ ꯀ ꯆꯥꯕꯅꯦꯕ ꯇꯧꯔꯒ
ꯍꯣꯏ
ꯑꯗꯨ ꯍꯧꯁꯨ ꯍꯥꯎꯕꯨꯅꯤ
ꯎꯝ ꯀꯪꯂꯞ ꯇꯧꯔꯒ
ꯑꯥ ꯑꯗꯨ ꯁꯤꯡꯖꯨꯅ ꯑꯩꯈꯣꯏ ꯁ꯭ꯋꯥꯏꯗꯒꯤ ꯂꯩꯔꯣꯏꯖꯥꯠꯅꯤ ꯑꯩꯈꯣꯏ ꯂꯨꯄꯥ ꯀꯨꯟꯒꯤ ꯐꯅꯝ ꯇꯧꯋꯦ
ꯑꯩꯈꯣꯏ ꯁꯤꯡꯖꯨꯒ ꯐꯖꯅ ꯐꯝꯗ꯭ꯔꯦ ꯑꯩꯈꯣꯏ ꯁꯤꯗꯗꯤ
ꯂꯨꯄ ꯀꯨꯟ ꯐꯥꯅ ꯌꯥꯝꯃꯦ ꯌꯥꯝꯃꯤ
ꯑꯗꯨꯃꯥꯏꯅ ꯇꯧꯔ ꯂꯥꯛꯑꯒ ꯒꯤꯇꯥ
ꯀꯦꯐꯦ ꯆꯠꯇꯕꯤ ꯑꯗꯨꯗꯥ ꯑꫭꯏꯅ ꯆꯠꯂꯁꯤ ꯌꯥꯕꯔꯣ
ꯌꯥꯏ ꯌꯥꯏ ꯑꯦꯛꯖꯥꯝ ꯂꯣꯏꯗꯣꯔꯦ ꯖꯨ ꯀꯪ ꯀꯥꯟ ꯆꯠꯇꯣꯏꯅꯣ
ꯑꯗꯨꯒꯤꯅꯦ ꯏꯔꯣꯏ ꯁꯦꯝꯕꯒꯤ ꯑꯦꯔꯤꯌꯥ ꯊꯥꯔꯇꯤꯗꯣ ꯑꯣꯗꯔ ꯇꯧꯔꯁꯨ ꯌꯥꯕ ꯃꯥꯅꯦ
ꯈꯪꯗꯦꯌꯦ ꯑꯗꯨꯗꯤ
ꯑꯣꯗꯔ ꯑꯣꯏ ꯇꯧꯔ ꯆꯥꯔꯁꯤꯔꯣ ꯀꯣꯂꯦꯖꯇ
ꯕꯔꯥꯗꯨꯅ ꯍꯦꯟ ꯆꯠꯂꯣꯏꯗ꯭ꯔꯣ ꯃꯣꯏꯒꯤ ꯗꯦꯂꯤꯚꯔꯤ ꯆꯥꯔꯖꯇꯣ
ꯕꯔꯥꯗꯣ ꯑꯩꯈꯣꯏ ꯑꯍꯨꯝ ꯃꯔꯤꯒꯤ ꯔꯥꯅꯤꯅ ꯌꯥꯅꯤꯅ ꯕꯖꯥꯕꯨ ꯍꯥꯏꯂꯛꯇꯥꯔꯤ ꯇꯔꯥ-ꯇꯔꯤ ꯀꯨꯟ-ꯀꯨꯟ ꯕꯥꯥꯔꯣꯀꯣ ꯑꯩꯈꯣꯏ ꯄꯥ ꯀꯨꯟꯊ꯭ꯔꯥ ꯑꯠ ꯑꯥ ꯅꯥꯎꯔꯦꯝꯊꯣꯛꯕꯛ ꯆꯠꯄꯗ ꯀꯨꯟ-ꯀꯨꯟ ꯑꯣꯏꯔꯝ ꯃꯤ
ꯎꯝ ꯍꯣꯏ ꯚꯥꯔꯥꯗꯨꯗꯤ ꯌꯥꯝ ꯆꯠꯆꯦ
ꯑꯕꯨꯡ ꯃꯨꯛ ꯍꯜꯂꯛꯑꯅꯤꯀꯣ
ꯍꯜꯂꯥꯑꯅꯤ
ꯁꯤꯇꯤꯟꯇꯤꯇ ꯕꯔꯤꯗꯗꯨ ꯂꯨꯄꯥ ꯆꯥꯝꯉꯥꯏ ꯀꯩꯅꯣ ꯂꯧꯒꯗꯕ